ꯐꯣꯟ ꯇꯧꯔꯛꯏ ꯑꯩꯅ ꯍꯜꯂꯣ ꯑꯣ ꯃꯥ ꯑꯩꯁꯤꯅꯦ ꯍꯦꯛ ꯈꯣꯡꯕꯨꯅꯅꯁ ꯑ ꯋꯥ ꯀꯗꯧꯔꯤꯒꯦ
ꯍꯝ ꯍ ꯍꯧꯗꯣꯡ ꯗꯣꯇꯦꯔ ꯄꯨꯔꯨꯅꯦ ꯍꯂ ꯇ ꯉꯥꯏꯔꯤ ꯇꯥꯕ꯭ꯔꯣ
ꯇꯥꯏ ꯕꯣ ꯑꯃꯨꯛ ꯀꯗꯧꯔꯕ
ꯃꯈꯣꯡꯗꯣ ꯃꯈꯣꯡꯗꯣ ꯁꯣꯛꯑꯒ ꯂꯥꯛꯄ ꯑꯗꯨꯒꯤ
ꯏꯁ
ꯀ ꯀꯃꯥꯏ ꯁꯣꯛꯏꯕ
ꯈꯪꯗꯦ ꯃꯥꯗꯣ ꯎꯆꯤꯒꯤ ꯂꯥꯡꯅ ꯆꯠꯄꯤꯔꯥ ꯀꯩꯅꯣ ꯈꯦꯠꯂꯤꯔ ꯁꯝꯕꯟꯗ ꯈꯦꯠꯂꯤꯔꯥ ꯀꯩꯅꯣ ꯈꯪꯗꯦ ꯃꯈꯣꯡꯗꯣ ꯁꯦꯒꯥꯏꯔꯒ ꯂꯥꯛꯑꯦ
ꯑꯥ
ꯑꯗꯨꯒꯤ ꯑꯩꯅ
ꯐꯣꯠꯂꯨꯔꯤꯔꯣ
ꯐꯣꯠꯇꯦ ꯃꯣꯏ ꯐꯣꯠꯂꯛꯀꯅꯣ ꯐꯣꯠꯄ ꯌꯥꯈꯤꯔꯣꯏ ꯃꯥꯏ ꯃꯃꯥꯏꯒꯤ ꯀꯩꯅꯣꯗꯣ ꯈꯔ ꯇꯠ ꯍꯥꯏꯕꯗꯤ ꯄꯠꯁꯜꯂꯦꯕ ꯉꯔꯥꯡ ꯈꯛꯇ ꯁꯣꯛꯑꯒꯁꯨ
ꯎꯝ
ꯑꯗꯨꯗꯣ ꯄꯠꯁꯟꯕꯅꯤꯅ ꯁꯤ ꯈ ꯈꯤꯇꯪ ꯁꯌꯣꯟꯜ ꯑꯅꯧꯕ ꯆꯣꯡꯈꯠꯂꯀꯥꯟꯗ ꯐꯣꯠꯆꯦ ꯑꯩꯌꯦ
ꯎꯝ
ꯑꯗꯨꯒꯤ ꯍꯤꯗꯥꯛ ꯀꯩꯀꯥ ꯑꯁ ꯃꯣꯏꯁꯨ ꯃꯔꯤ ꯃꯔꯤ ꯇꯥꯔꯦ ꯎꯝ ꯅꯥꯕ ꯅꯠꯇꯦ ꯃꯥꯥꯏꯅ ꯈꯨꯗꯛꯀꯤ
ꯎꯝ ꯄꯩꯁꯥꯥꯎꯗꯤ ꯐꯅꯝ ꯇꯤꯡꯉꯝꯃꯅꯤꯅꯦ
ꯎꯝ ꯃꯔꯤ ꯃꯔꯤ ꯃꯔꯤꯅꯤ ꯃꯥ ꯇꯧꯔꯤꯁꯦ ꯃꯣꯏ ꯇꯧꯔꯤꯁꯦ ꯑꯃꯃꯨꯛ ꯂꯣꯏ ꯑꯃꯃꯨꯛ ꯂꯣꯏ
ꯑꯣ ꯁꯣꯛꯄꯒꯤꯅ ꯑꯃꯨꯛ ꯈꯔ ꯐꯩꯉꯩꯒꯤ ꯅꯥꯕꯤꯗ ꯑꯗꯨꯗꯤ ꯌꯥꯝ ꯁꯤꯒꯜꯂꯤꯗꯅ ꯁꯣ ꯄꯣꯏꯗꯨꯗꯤ ꯈꯔ ꯃꯣꯂꯣꯝ ꯨꯂꯣꯝ ꯇꯩꯁꯟ ꯈꯣꯠꯆꯟ ꯈꯣꯠ ꯈꯣꯠ ꯇꯧꯔꯒ ꯑꯗꯨꯝ ꯅꯥꯕꯤꯖꯤꯗꯤ ꯁꯤꯕꯒꯤ ꯆꯥꯟꯁ ꯌꯥꯝ ꯋꯥꯡꯉꯦꯕ ꯃꯣꯏꯒꯤ ꯋꯥꯁꯨ ꯋꯥꯏꯗꯅ
ꯎꯝ ꯃꯈꯣꯡꯗꯣ ꯀꯩ ꯍꯥꯏꯒꯦ ꯃꯅꯨꯡꯒꯤ ꯁꯔꯨꯗꯣ
ꯎꯝ ꯆꯥꯛ ꯊꯣꯡꯉꯕꯣ
ꯄꯣꯡꯗꯔꯤ
ꯉꯁꯤꯁꯦ ꯊꯥꯡꯁꯦ ꯅꯠꯇ꯭ꯔꯣ
ꯃꯔꯔ
ꯑꯣ ꯀꯩ ꯃꯊꯦꯜ ꯊꯣꯡꯗꯣꯔꯤꯕ
ꯈꯪꯗꯦ ꯉꯁꯤ ꯎꯆꯤꯅ ꯎꯆꯤ ꯎꯆ ꯆꯤꯅꯥ ꯉꯧꯒꯗ꯭ꯔꯥ
ꯎꯆꯤ ꯃꯅꯥ ꯍꯥꯎꯦ ꯀꯥꯡꯒꯧ ꯀꯥꯡꯒꯧ ꯀꯥꯡꯒꯟꯒꯗ꯭ꯔꯥꯒ ꯉꯧꯔ ꯆꯥꯕꯗꯣ ꯎꯆꯤ ꯃꯅꯥꯁꯦ ꯑꯩꯈꯣꯏ ꯁ꯭ꯋꯥꯏꯗꯗꯤ ꯐꯪꯗꯖꯥꯠꯔꯣ ꯂꯣꯀꯦꯜꯗ ꯆꯤꯡꯗ ꯀꯩꯗ ꯁꯧꯕ
ꯁꯤꯤꯅꯦ ꯑꯖꯤꯦ ꯎꯝ ꯎꯆꯆꯤꯅꯥꯁꯦ ꯀꯩꯅꯣꯅꯦ ꯎꯗ ꯁꯧꯗꯣꯏ ꯃꯥꯜꯂꯦ
ꯎꯗ ꯍꯧꯔꯒ ꯑꯩꯈꯣꯏꯒꯤ ꯀꯪꯍꯜꯂꯒ ꯍ ꯔ ꯆꯣ ꯆꯣ ꯂꯥꯎ ꯅ ꯄ꯭ꯔꯣ ꯄꯨꯔꯥ ꯀꯩꯅꯣꯝ ꯇꯧꯕꯅꯤꯅꯦ ꯃꯣꯏ ꯆꯤꯡꯗꯒꯤ
ꯎꯝ ꯑꯆꯣꯠꯄ ꯑꯆꯣꯠꯄꯅꯦ ꯑꯆꯣꯠꯄꯅꯦ ꯎꯝ
ꯀꯪꯍꯜꯂꯤꯗꯅ
ꯎꯝ
ꯀꯪꯍꯠꯂꯒ ꯄꯨꯣꯔꯛꯏꯗꯅ ꯑꯗꯩꯗꯤ ꯃꯣꯏ ꯀꯪꯂꯥ ꯌꯦꯟꯒꯥꯏꯗꯣ ꯎ ꯌꯦꯟꯒꯖꯁꯨ ꯂꯣꯏꯅ ꯂꯣꯏꯅ ꯆꯣꯠꯂꯒ ꯄ ꯃꯣꯏ ꯎ ꯑꯀꯪ ꯋꯥꯀ ꯋꯥꯒꯝꯕꯗ ꯀꯩꯅꯣ ꯇꯧꯕ ꯍꯥꯏꯇꯥꯔꯦ ꯀꯪꯍꯜꯂꯒ ꯑꯗꯨꯃꯥꯏꯟ ꯇꯧꯔꯒ ꯇꯧꯕ ꯑꯣꯏꯔꯝꯒꯅꯤ ꯍꯛꯆꯥꯡꯗꯤ ꯌꯥꯝ ꯐꯕ ꯉꯥꯛꯇ ꯆꯕ
ꯇꯥꯡꯉꯤꯗꯣ ꯎꯝ ꯑꯗꯣ ꯀꯪꯂꯥꯌꯦꯟꯗꯤ ꯀꯩꯅꯣ ꯇꯧꯋꯦ ꯈꯅꯥꯎꯗꯁꯨ ꯌꯥꯝ ꯐꯩ ꯍꯥꯏꯌꯦ ꯀꯪꯂꯥ ꯌꯦꯟ ꯃꯍꯤꯁꯦ ꯊꯛꯄꯁꯦ ꯀꯪꯂꯥꯟꯌꯦꯟ ꯇꯤꯡꯕꯒꯤ ꯃꯍꯤꯗꯣ
ꯑ ꯄꯥꯛꯅꯝꯒ ꯆꯕꯗ ꯍꯎꯕꯥꯅꯤꯍꯦ
ꯑꯗꯨ ꯊꯛꯄꯁꯦ ꯎꯝ ꯃꯥ ꯑꯩ ꯃꯇꯨꯡ ꯀꯣꯏꯟ ꯏꯟꯅ ꯂꯩꯔꯦ ꯑꯗ ꯀꯪꯂꯥ ꯌꯦꯟ ꯃꯍꯤꯗꯣ ꯊꯛꯄ ꯑꯗꯩ ꯄꯥꯛꯅꯝ ꯆꯥꯕ ꯀꯥꯡꯁꯣꯏ ꯆꯥꯕ ꯀꯩꯕ ꯏꯔꯣꯝꯕ ꯆꯥꯕ
ꯎꯝ ꯍꯧꯖꯤꯛꯇꯤ ꯃꯣꯔꯣꯛ ꯑꯇꯦꯛꯄ ꯄꯥꯟꯊꯥꯅꯤꯅ ꯃꯣꯔꯣꯛꯇꯦꯛꯄꯒ ꯄꯥꯛꯅꯝꯒ ꯀꯪꯂꯥꯌꯦꯟ ꯄꯥꯛꯅꯝꯒ ꯇꯧꯔꯒ ꯁꯧꯒ꯭ꯔꯤ ꯑꯃ ꯊꯣꯡꯉꯒ
ꯃꯥ ꯇꯪꯗꯅ ꯏꯟꯁꯥꯡ ꯃꯈꯜ ꯐꯅꯌꯥꯝ ꯊꯣꯛꯑꯦ ꯍꯥꯏꯕ
ꯑꯥ ꯊꯣꯛꯑꯦ
ꯎꯝ
ꯑꯗꯣ ꯎꯆꯤ ꯃꯅꯥ ꯗꯤ ꯀꯥꯡꯒꯧ ꯆꯥꯟꯅꯗꯕ ꯃꯥꯜꯂꯤꯗ ꯑꯇꯩ ꯑꯇꯩꯕꯨꯗꯤ ꯎꯌꯦꯟ ꯖꯨ
ꯎꯇꯤꯗꯤ ꯍꯥꯄꯄꯤ ꯌꯥꯕꯔ ꯌꯥꯗꯕꯔ ꯈꯪꯗꯦ ꯑꯩꯗꯤ ꯑꯝꯇꯥ ꯆꯥꯗ꯭ꯔꯤ
ꯎꯝ
ꯑꯥ
ꯍꯥꯏꯗꯤ ꯏꯁꯩ ꯗꯒ ꯍꯥꯏꯗ꯭ꯔꯅꯦ ꯎꯇꯤ ꯊꯣꯡꯕ ꯎꯌꯦꯟ ꯍꯥꯞꯄꯀꯥꯎꯅꯤ꯫ ꯀꯣ ꯀ ꯍꯥꯏꯕꯗꯣ꯫
ꯍꯣ ꯍꯣ ꯑꯗꯥ ꯑꯩꯗꯤ ꯆꯥ ꯑꯩꯈꯣꯏ ꯆꯥꯗꯦ ꯑꯩꯗꯤ ꯆꯥ ꯗꯦ
ꯀꯣꯕꯤꯁꯛꯀꯨꯝꯕꯗ ꯀꯩꯗꯗꯤ ꯍꯥꯞꯄꯒ ꯆꯥꯏꯗꯅ꯫
ꯎꯝ
ꯑꯩꯈꯣꯏ ꯁꯤꯗ ꯕꯣꯔꯗꯤꯡꯒꯤ ꯑꯉꯥꯡ ꯁꯥꯇ꯭ꯔ ꯂꯩꯕꯒꯤ ꯌꯥꯝ ꯂꯥꯡꯉꯦ ꯅꯥꯀꯟꯗ꯫
ꯌꯥꯝ ꯀꯟꯅ ꯇꯥꯗꯤꯌꯦ ꯃꯈꯣꯡ꯫
ꯑꯣ ꯑꯩꯅ ꯁꯤꯗ ꯇꯥꯕ ꯃꯣꯏ ꯁꯥ꯫ ꯌꯥꯝꯃꯦꯕ ꯇꯥꯃꯣꯅ ꯂꯤꯡꯕꯥꯅꯦ ꯑꯩꯈꯣꯏ ꯇꯥꯃꯣꯒꯤꯅꯦ꯫ ꯂꯤꯡꯈꯠꯄꯁꯦ ꯁꯥꯇ꯭ꯔ ꯃꯣꯏ ꯆꯥꯝꯃ ꯑꯌꯥꯕꯨ ꯂꯩꯔꯝꯃꯅꯤꯗ꯫ ꯃꯣꯏꯁꯨ ꯐꯖꯅ ꯕꯤꯖꯤꯅꯦꯁ ꯇꯔ꯫ ꯀꯩꯅꯣꯒꯤ ꯅꯥꯕꯣꯗꯤꯌꯥ ꯁꯥꯏꯅꯤꯛ ꯀꯩꯀꯥ ꯊꯥꯕꯒꯤꯅꯦꯕ꯫ ꯑꯗꯨ ꯀꯣꯆꯤꯡ ꯍꯥꯡꯕ ꯃꯣꯏ ꯌꯨꯝꯗ ꯑꯗꯨꯝ ꯇꯧꯕ ꯍꯥꯏꯇꯥꯔꯦ ꯌꯨꯝꯗ ꯇꯧꯔꯒ ꯈꯜꯂꯦ ꯑꯗꯨꯝ ꯈꯜꯂꯦ ꯆꯍꯤ ꯈꯨꯗꯤꯡꯒꯤ ꯃꯣꯏ ꯐꯖꯅ ꯑꯗꯨꯝ ꯃꯣꯏ ꯌꯥꯝꯗ꯭ꯔꯕꯗ ꯃꯣꯏ ꯇꯔꯥꯏ ꯃꯊꯛꯇꯤ ꯑꯗꯨꯝ ꯀꯨꯟꯃꯨꯛ꯫ ꯇꯤ ꯑꯗꯨꯝ ꯐꯖꯅ ꯑꯗꯨꯝ ꯈꯜꯂꯦꯕ ꯑꯗꯨꯒ ꯀꯩꯅꯣ ꯇꯧꯕ ꯍꯥꯏꯇꯥꯔꯦ꯫ ꯃꯣꯏꯗꯤ ꯁ꯭ꯀꯨꯜ ꯑꯣꯏꯅ ꯄꯨꯔꯥ ꯂꯤꯡꯕꯗꯤ ꯅꯠꯇꯦ ꯑꯗꯨꯝ ꯌꯨꯝꯗ ꯕꯣꯔꯗꯤꯡ ꯇꯧꯔꯦꯗꯅ꯫ ꯑꯗꯩ ꯀ꯭ꯂꯥꯁ ꯑꯗꯨꯝ ꯀ꯭ꯂꯥꯁ ꯂꯩꯔꯦꯗꯅ ꯑꯗꯨꯒ ꯑꯗꯨꯒ ꯆꯂꯣ- ꯆꯂꯣ꯫ ꯆꯥꯋꯥꯔꯤ ꯁꯥꯅꯒꯦ ꯂꯥꯡꯒꯅꯨ ꯑꯗꯨꯒ ꯗꯨꯝ ꯀ꯭ꯂꯥꯁ ꯂꯩꯔꯒ ꯕꯣꯔꯗꯤꯡ ꯂꯤꯡꯉꯒ ꯇꯧꯕ ꯍꯥꯏꯇꯥꯔꯦ ꯑꯗꯨꯗꯨꯅ ꯄꯩꯁꯥꯗꯤ ꯐꯖꯅ ꯇꯥꯜꯂꯦ ꯃꯣꯏꯁꯤꯁꯨ ꯑꯉꯥꯡ ꯂꯥꯛꯑꯦ ꯑꯉꯥꯡ ꯂꯥꯛꯑꯦ ꯂꯥꯡꯉꯦꯅ ꯑꯩꯁꯦ ꯀꯥꯑꯃꯗ ꯃꯨꯛ ꯆꯪꯁꯥꯜꯂꯤ꯫ ꯑꯄꯤꯛꯄꯗꯣ꯫
ꯍꯧꯖꯤꯛꯀꯥꯟꯗꯤ ꯅꯣꯕꯣꯗꯤꯌꯥꯁꯤ ꯌꯥꯝ ꯀꯥꯟꯅꯔꯦꯅꯦ꯫
ꯀꯥꯟꯅꯩꯌꯦ
ꯎꯝ ꯍꯣꯏ ꯑꯉꯥꯡꯈꯩꯁꯦ ꯎꯝ ꯀ꯭ꯂꯥꯁ ꯇꯨꯋꯦꯜꯐ ꯐꯥꯎꯗ ꯆꯪꯒꯗꯕ ꯄꯩꯁꯥ ꯃꯌꯥꯝ ꯗꯣ ꯁꯦꯂꯦꯛꯁꯟ ꯇꯧꯔꯒ ꯇꯝꯃꯕꯅꯤꯅꯀꯣ
ꯗꯤ ꯇꯝꯃꯅꯤ ꯑꯗꯨꯒ ꯐꯥꯏꯚꯇꯒꯤ ꯃꯣꯏ ꯈꯔ ꯍꯣꯠꯅꯍꯜꯂꯒ ꯐꯖꯅ ꯀꯩꯅꯣ ꯇꯧꯔꯒ ꯁꯦꯂꯦꯛꯁꯟ ꯐꯪꯈ꯭ꯔꯒꯗꯤ ꯌꯥꯝ ꯊꯤꯅ ꯈꯨꯗꯣꯡꯆꯥꯥꯕ ꯐꯪꯒ꯭ꯔꯖꯥꯅꯤꯍꯦ ꯅꯣꯕꯣꯗꯤꯌꯥꯒꯁꯦ ꯁꯥꯏꯅꯤꯛ ꯀꯖꯦ
ꯎꯝ ꯑꯗꯨ ꯑꯣꯏꯇꯥꯔꯗꯤ ꯀꯩꯅꯣ ꯇꯧ ꯌꯥꯔꯦꯗꯅ ꯎ ꯄꯩꯁꯥ ꯇꯨꯡꯁꯤꯟꯕꯤ ꯌꯥꯔꯦꯗꯅ
ꯌꯥꯏꯌꯦ ꯂꯥꯏꯔꯕꯁꯤꯡ ꯁꯦꯟꯂꯩꯖꯗꯕꯁꯤꯡ ꯄꯩꯁꯥ ꯌꯥꯝ ꯄꯥꯏꯖꯗꯕꯁꯤꯡꯒꯤꯗꯤ ꯑꯉꯥꯡꯗꯣ ꯐꯖꯅ ꯍꯣꯠꯅꯕꯤꯔꯦꯗꯅ ꯑꯗ ꯍꯣꯠꯅꯔꯒ ꯄꯩꯁꯥ ꯐꯖꯅ ꯑꯗꯨꯝ ꯇꯥꯟꯕ ꯌꯥꯏꯑꯕ ꯄꯩꯁꯥ ꯐꯖꯅ ꯇꯥꯏꯌꯦ ꯍꯥꯏꯗꯤ ꯀꯩꯅꯣ ꯇꯧꯕ ꯌꯥꯏꯑꯕ ꯑꯉꯥꯡꯗꯣ ꯐꯅꯥ ꯍꯣꯠꯅꯔ ꯃꯣꯏ ꯐꯂ ꯈꯜꯍꯟꯕ ꯌꯥꯏꯑꯕ ꯑꯗꯩꯗꯤ ꯀ꯭ꯂꯥꯁ ꯇꯨꯋꯦꯜꯕ ꯐꯥꯎꯗ ꯆꯪꯕ ꯄꯩꯁꯥ ꯍꯥꯏꯁꯦ ꯄ꯭ꯔꯥꯏꯚꯦꯠ ꯁ꯭ꯀꯨꯜ ꯑꯃꯗ ꯇꯝꯃꯗꯤ ꯐ ꯊꯤꯔꯛꯇꯣꯏꯅꯤ ꯎꯝ ꯚꯦꯟ ꯆꯠꯂꯛ ꯇꯥꯔꯒꯗꯤ ꯚꯦꯟ ꯄꯩꯁꯥ ꯊꯤꯔꯛꯀꯗꯣꯏꯅꯤ ꯊꯥꯒꯤ ꯅꯠꯇꯔꯥ ꯑꯗꯨ ꯃꯌꯝꯗꯣ ꯍꯨꯜꯂꯛꯄꯗꯣ ꯂꯣꯏ ꯁꯦꯕ ꯑꯣꯏꯔꯛꯀꯗꯣꯏꯅꯤ ꯅꯤ ꯍꯥꯏꯕ ꯑꯁꯤ ꯐꯔꯛꯇꯔꯒꯗꯤ ꯀꯥꯟꯅꯔꯦꯗꯅ ꯑꯗꯨ ꯆꯪꯒꯗꯕ ꯄꯩꯁꯥ ꯃꯌꯥꯝꯗꯨꯅ ꯑꯥꯒꯤ ꯃꯔꯨꯞ ꯌꯥꯎꯔꯒ ꯁꯦꯚꯤꯡ ꯇꯧꯁꯜꯂ
ꯁꯦꯚꯤꯡ ꯇꯧꯕꯤꯕ ꯎꯝ
ꯁꯦꯕꯤꯡ ꯇꯦꯕꯤꯔꯥ ꯑꯦꯀꯥꯎꯟ ꯍꯥꯡꯇꯣꯛꯄꯤꯔ ꯑꯗꯨꯅ ꯍꯦꯟꯅ ꯀꯥꯟꯅꯗꯣꯏꯅꯤ ꯑꯗꯣ ꯍꯧꯖꯤꯛꯀꯤꯅꯤꯅ ꯅꯣꯕꯣꯗꯤꯌꯥꯒꯤꯁꯤꯡꯁꯦ ꯂꯣꯏ ꯁꯤꯡꯅꯔꯕꯅꯤꯅꯅꯦ ꯒꯣꯃꯦꯟꯒꯤ ꯑꯥ ꯒꯣꯃꯦꯟꯒꯤꯌꯦ ꯑꯦ ꯑꯩꯈꯣꯏꯒꯤ ꯄꯩꯁꯥ ꯄꯩꯁꯥ ꯂꯩꯖꯗ ꯐꯠꯇꯕ ꯂꯥꯏꯔꯕꯁꯤꯡꯅ ꯏꯌꯥꯝꯕꯨ ꯇꯝꯕꯨ ꯇꯝꯗ꯭ꯔꯦꯅꯦ
ꯉꯥ ꯈꯨꯟꯕ ꯃꯌꯥꯝ ꯃꯔꯥꯛ ꯀꯔꯥ ꯈꯨꯟꯕ ꯃꯆꯥ ꯃꯁꯨꯁꯤꯡꯁꯦ ꯍꯥꯏꯕꯗꯤ ꯃꯣꯏꯗꯨꯝ ꯊꯥꯖꯟꯒꯔꯒ ꯅꯥꯔꯒꯥ ꯅꯝꯁꯟꯈ꯭ꯔꯒ ꯑꯧ ꯇꯧꯔꯦꯕ ꯍꯥꯏꯕꯗꯤ ꯕꯣꯔꯗꯤꯡ ꯈꯠꯅꯔꯅꯤ ꯁꯨꯃꯥꯏꯅ ꯑꯗꯨꯒ ꯀꯩꯅꯣ ꯇꯧꯔꯒ ꯕꯤꯖꯤꯅꯦꯁ ꯇꯧꯅꯕꯗ ꯑꯗꯨꯝ
ꯐꯠꯇꯕꯅꯤꯅꯀꯣ ꯄꯩꯁꯥ ꯆꯪꯉꯤꯕꯅꯤꯅ ꯎꯝ
ꯒꯗꯤ ꯀꯣꯃꯦꯗꯅ ꯋꯥ ꯃꯄꯥꯁꯨ ꯑꯗꯨ ꯑꯩꯍꯥꯛꯅ ꯁꯦꯟꯅꯕꯒꯤ ꯑꯉꯥꯡ ꯁꯦꯟꯅꯕꯒꯤ ꯄ꯭ꯔꯣꯕ꯭ꯂꯦꯝ ꯑꯣꯏꯗꯔꯦꯗꯅ ꯃꯣꯏ ꯁ꯭ꯀꯨꯜꯗ ꯂꯩꯖ ꯒꯗꯤ ꯑꯣꯖꯥꯅ ꯀꯩꯅ ꯑꯗꯨꯝ ꯂꯥꯏꯔꯤꯛ ꯐꯥꯏꯔ ꯐꯖꯅ ꯇꯥꯛꯇꯣꯏꯅꯤ ꯄꯩꯁꯥꯁꯨ ꯑꯝꯇ ꯆꯪꯉꯕ ꯅꯠꯇ꯭ꯔꯥ
ꯅꯨꯡꯉꯥꯏꯗꯣꯏꯅꯦ ꯑꯗꯨꯅ ꯍꯦꯟꯅ ꯃꯃꯥ ꯃꯄꯥꯗ ꯀꯣꯝꯕꯗꯣ
ꯑꯗꯨꯅ ꯑꯩꯅ ꯑꯩꯈꯣꯏ ꯁꯦꯒꯤ ꯑꯍꯝꯗ
ꯎꯝ
ꯈꯣꯏꯆꯦ ꯃꯆꯥꯗꯣ ꯑꯍꯟꯗꯣ ꯀ꯭ꯂꯥꯁ ꯐꯣꯔ ꯀꯥꯔꯤꯕꯅꯦꯕ ꯑꯗꯣ ꯑꯍꯟ ꯑꯍꯟ ꯇ꯭ꯔꯥꯏ ꯇꯧꯍꯟ ꯇ꯭ꯔꯥꯏ ꯇꯧꯋꯣꯅ ꯍꯕꯅꯤ ꯑꯩꯅ ꯇ꯭ꯔꯥꯏ ꯇꯧꯍꯜꯂꯣ ꯅꯣꯏꯁꯨ ꯇꯣꯂꯣꯞ ꯅꯨꯡꯂꯣꯞ ꯆꯥꯕ ꯅꯠꯇꯕꯅꯤꯅ ꯄꯩꯁꯥ ꯌꯥꯝ ꯆꯪꯅꯤ ꯑꯉꯥꯡ ꯑꯅꯤ ꯁꯦꯝꯃꯛꯄꯗ ꯇ꯭ꯔꯥꯏ ꯇꯧꯜꯂꯒ ꯇꯝꯍꯜꯂꯣ ꯑꯗꯨꯒ ꯈꯟꯅꯕ ꯍꯣꯠꯅꯔꯒ ꯊꯥꯖꯤꯟꯈꯣ ꯍꯥꯏꯅꯤ ꯑꯩ
ꯎꯝ
ꯑꯗꯥ ꯆꯪꯍꯧꯔꯗꯤ ꯐꯩꯗꯅ ꯃꯣꯏꯗꯁꯨ ꯌꯥꯝ ꯑꯣꯏꯍꯧꯋꯤꯗꯅ
ꯍꯣꯏ ꯀꯥꯟꯅꯗꯣꯏꯅꯤꯅꯦ ꯈꯖꯤꯛꯇ ꯅꯠꯇꯗꯤ ꯈꯖꯤꯛꯇꯗ ꯇꯦꯅꯦ
ꯑ ꯄꯩꯁꯥ ꯈꯔ ꯄꯥꯔꯦꯗ ꯑꯩꯈꯣꯏ ꯇꯥꯃꯣ ꯍꯣꯏꯒꯤ ꯃꯣꯏ ꯕꯣꯔꯗꯤꯡ ꯀꯩꯀꯥ ꯇꯧꯕꯅꯤꯅꯅꯦ ꯏꯁꯀꯨꯜ ꯀꯔꯤ ꯀꯔꯥ
ꯑꯉꯥꯡꯗꯁꯨ ꯀꯥꯟꯅꯕ ꯑꯩꯈꯣꯏꯗꯁꯨ ꯀꯥꯟꯅꯕ
ꯑꯗꯩꯗꯤ ꯑꯣꯖꯥ ꯑꯃ ꯑꯣꯖꯥ ꯃꯆꯥ ꯃꯆꯥ ꯃꯌꯥꯝ ꯑꯃ ꯑꯣꯖꯥ ꯑꯣꯏꯔꯤꯕꯁꯤꯗ ꯑ ꯃꯣꯏꯁꯨ ꯑꯗꯤ ꯄ꯭ꯔꯥꯏꯚꯦꯠ ꯁ꯭ꯀꯨꯜꯗ ꯄꯨꯡ ꯑꯌꯨꯛꯇꯒꯤ ꯆꯠꯈ꯭ꯔꯒ ꯅꯨꯡꯊꯤꯟꯐꯧ ꯂꯩꯔꯒ ꯂꯤꯁꯤꯡ ꯇꯔꯦꯠ ꯅꯤꯄꯥꯜ ꯄꯨꯡ ꯑꯅꯤ ꯇꯥꯛꯊꯣꯛꯄ ꯄꯨꯡ ꯑꯃ ꯇꯥꯛꯄ ꯀ꯭ꯂꯥꯁ ꯑꯃ ꯂꯧꯔꯝꯃꯒ ꯆꯠꯈꯤꯕ ꯑꯗꯨꯁꯨ ꯀꯣꯝꯁꯨ ꯀꯣꯝꯃꯦꯕ ꯑꯣꯖꯥꯁꯤꯡꯁꯦ ꯑꯣꯏꯔꯤꯁꯤꯡꯁꯦ ꯇꯣꯂꯣꯞꯁꯨ ꯑꯗꯨꯝ ꯂꯤꯁꯤꯡ ꯇꯔꯥꯃꯌꯥ ꯑꯗꯨꯝ ꯁꯥꯔꯝꯒꯅꯤ ꯇꯔꯦꯠ ꯅꯤꯄꯥꯜ ꯇꯔꯥ ꯃꯌꯥ ꯊꯥꯥꯡꯒꯅꯤ ꯍꯦꯃ
ꯎꯝ ꯎꯝ
ꯑꯣꯖ ꯑꯣꯏꯌꯦ ꯀꯨꯝꯕꯅꯤꯔꯗꯥ
ꯎꯝ ꯍꯣꯏ ꯀ꯭ꯂꯥꯁ ꯑꯃ ꯑꯅꯤꯗꯪ ꯂꯧꯕꯅꯤꯅ ꯑꯣꯖꯥ ꯃꯥꯟꯅꯗꯕꯤꯅ ꯀ꯭ꯂꯥꯁ ꯑꯃ ꯑꯃꯝ ꯂꯧꯈ꯭ꯔ ꯂꯣꯏꯔꯦꯕ ꯅꯣꯡꯃꯒꯤ
ꯎꯝ ꯃꯥꯅꯦ ꯑꯣꯖꯥ ꯃꯥꯟꯅꯗꯕꯤꯅ ꯀ꯭ꯂꯥꯁ ꯑꯃ ꯑꯅꯤ ꯃꯣꯏꯒꯤ ꯂꯧꯐꯝ ꯊꯣꯛꯄ ꯂ ꯀ꯭ꯂꯥꯁꯇ ꯂꯧꯔꯒ ꯑꯗꯨꯝꯕ ꯌꯨꯝ ꯊꯕꯛ ꯂꯩꯔꯦ ꯃꯌꯨꯝꯗ ꯑꯗꯨꯝ ꯍꯟꯅꯈꯤꯕ ꯉꯥꯛꯇꯅꯤꯗꯣ ꯀꯣꯝꯃꯦꯗꯅ ꯑꯗꯨꯗꯨꯗꯤ ꯀꯩꯅꯣ ꯇꯧꯗ꯭ꯔꯤꯗꯅ ꯑꯦ ꯑꯩ ꯁꯤꯃ ꯇꯣ ꯂꯩ ꯑꯩ ꯁꯤ ꯉꯜꯂꯨ ꯃꯃ ꯄ ꯀꯩꯃ ꯆꯄ ꯀ ꯀ꯭ꯂꯥꯁꯣ ꯑꯗꯨꯝ ꯆꯠꯈꯤꯕꯗ ꯇꯥꯏꯃꯤꯡꯗꯣ ꯑꯗꯨꯝ ꯌꯥꯏꯑꯕ ꯑꯗꯣ ꯃꯣꯏꯒꯤꯅꯄꯤꯛꯂꯥꯏꯔꯤꯛ ꯈꯨꯇꯥꯛꯁꯦ ꯄꯨꯇꯥꯛ ꯇꯥꯛꯄꯗꯤ ꯌꯥꯗꯕ ꯍꯥꯏꯇꯥꯔꯦꯅꯦ
ꯎꯝ ꯃꯣꯏ ꯁꯂꯦꯕꯁ ꯄꯤꯔꯝꯅꯤ ꯎꯝ
ꯄꯤꯌꯦ ꯄꯤꯌꯦ ꯑꯣ ꯑꯩꯗꯣ ꯀꯩꯅꯣ ꯇꯧꯒꯦ ꯑꯃꯨꯛ ꯑꯝꯇ ꯀꯣꯜ ꯕꯦꯛ ꯇꯧꯔꯛꯀꯦ ꯑꯩꯗꯣ ꯕ꯭ꯔꯦꯛꯐꯥꯁ ꯇꯧꯒꯦꯅ ꯊꯥꯡ ꯇꯣꯛꯑꯝꯕꯗ ꯉꯥꯏꯔꯤꯅꯦ ꯅꯪ ꯐꯣꯟꯜ ꯂꯥꯛꯑꯦꯅ ꯂꯥꯛꯄꯗꯨꯗ ꯄꯥꯏꯈꯠꯂꯛꯏꯅꯦ ꯑ ꯑꯗꯨ ꯑꯩ ꯆꯥꯕ ꯂꯣꯏꯔꯒ ꯑꯃꯨꯛ ꯇꯧꯔꯛꯀꯦ ꯑꯥ ꯊꯝ ꯊꯝ